ꯇꯥꯔꯕꫭ꯫
ꯇꯥꯏꯌꯦ ꯇꯥꯏꯌꯦ꯫ ꯇꯥꯔꯕꫭ꯫
ꯇꯥꯔꯕꫭ ꯑꯣ ꯇꯥꯔꯦ꯫ ꯑꯩꯗꯤ ꯍꯧꯖꯤꯛꯀꯤꯗꯨ ꯚꯥꯞ ꯑꯣꯏꯍꯧꯗ꯭ꯔꯕ꯫ ꯑꯩꯅ ꯇꯧꯔꯛꯄꯒ ꯃꯥꯜꯂꯨꯔꯦ ꯑꯗꯨꯒꯤ ꯑꯩꯅ ꯑꯗꯨꯝ ꯇꯧꯈ꯭ꯔꯦ ꯋꯥꯔꯧꯕꯤꯕ ꯌꯥꯗꯦ ꯑꯗꯣ ꯋꯥꯔꯤꯁꯦ ꯑꯗꯨꯗ ꯑꯗꯨꯝ ꯃꯈꯥ ꯆꯠꯊꯁꯁꯨ ꯌꯥꯔꯦ ꯅꯠꯇ꯭ꯔꯒ ꯑꯇꯣꯞꯄ ꯑꯃ ꯑꯗꯨꯝ ꯍꯧꯗꯣꯛꯄꯤꯔꯛꯀꯦꯁꯨ ꯌꯥꯏꯌꯦ ꯈ ꯅꯤꯡꯖꯩ꯫ ꯅꯤꯡꯖꯤꯉꯒ ꯍꯥꯏꯕꯤꯔꯛꯑꯣꯅꯦ꯫
ꯍꯧꯗꫭꯛꯄꯥꯏꯁꯤ꯫ ꯀꯩꯁꯨꯝ ꯂꯩꯇꯦꯗ ꯑꯩꯈꯣꯏꯁꯦ ꯀꯩꯅꯣ ꯆꯤꯡꯒꯨꯝꯕꯃꯛ ꯐꯖꯅ ꯀꯥꯕꯒꯤꯀꯣ ꯄ꯭ꯂꯥꯟ ꯍꯥꯏꯐꯦꯠꯇꯤ ꯁꯤꯟꯕꯗꯤ ꯌꯥꯕꯅꯤ ꯉꯁꯥꯏ ꯃꯤ ꯍꯧꯖꯤꯛꯀꯥꯟ ꯃꯤ ꯌꯥꯝ ꯀꯥꯟꯅꯩꯑꯕꯀꯣ ꯍꯧꯖꯤꯛꯀꯥꯟ ꯑ ꯑꯩꯈꯣꯏꯅ ꯑꯃꯨꯛ ꯀꯥꯕ ꯆꯤꯡ ꯃꯇꯨꯝ ꯃꯇꯨꯝꯒ ꯂꯩꯔꯒ ꯃꯆꯥ ꯃꯆꯥ ꯃꯆꯥ ꯃꯆꯥ꯫ ꯌꯥꯝꯗꯤ ꯆꯥꯎꯗꯕꯤ ꯍꯧꯕꯗꯣ꯫ ꯍꯨꯖꯤꯛ ꯌꯥꯝ ꯀꯥꯟꯅꯩ ꯌꯥꯝꯁꯨ ꯅꯨꯡꯉꯥꯏ ꯍꯥꯏ ꯑꯗꯣ ꯌꯥꯔꯒꯗꯤ ꯑꯗꯨꯝ ꯅꯣꯡꯃ ꯐꯖꯅ ꯁꯤꯜꯂꯒ ꯀꯥꯔꯨꯁꯦ ꯍꯥꯏꯕꯗ ꯀꯔꯤ ꯋꯥꯈꯜ ꯈꯟꯒꯦ ꯊꯝꯕꯤꯌꯨꯅꯦ ꯑꯗꯨꯝ ꯀꯥꯕ ꯌꯥꯕ꯭ꯔꯥ꯫
ꯃꯇꯥꯡꯁꯦ ꯌꯥꯕꯗꯤ ꯌꯥꯏꯀꯣ ꯑꯗꯨꯒ ꯍꯣꯏ ꯁꯤꯒ ꯍꯥꯏꯔꯞ ꯃꯥꯅ꯫ ꯍꯟꯒꯦꯁꯨ ꯌꯥꯔꯦ ꯑꯣꯔ ꯁꯤꯁꯤꯅ ꯑꯃ ꯑꯣꯏꯅ ꯁꯤꯟꯈꯤꯒꯦꯁꯨ ꯌꯥꯏ ꯅꯠꯇ꯭ꯔꯒ ꯑꯅꯤ ꯊꯣꯛꯅ ꯁꯤꯟꯒꯦꯁꯨ ꯌꯥꯔꯦ ꯑꯗꯣ ꯉꯁꯥꯏꯁꯦ ꯑꯩꯅ ꯊꯕꯛꯇꯄ ꯃꯄꯨꯗꯨꯅ ꯍꯥꯏꯔꯛꯄꯁꯦ ꯑ ꯃꯥꯁꯦ ꯑꯗꯨꯝ ꯀꯩꯅꯔꯣꯝꯗ ꯆꯠꯂꯒ ꯇꯔꯕꯨꯖꯒꯨꯝꯕ ꯆꯥꯎꯁꯤꯔꯥ ꯍꯧꯔꯛꯑꯣ ꯪ ꯅꯨꯃꯤꯠ ꯑꯃ ꯍꯪꯅꯔꯁꯦ ꯅꯪꯁꯨ ꯑꯗꯨꯒ ꯑꯗꯨꯃꯥꯏꯅ ꯑꯝꯇ ꯁꯤꯜꯂꯒ ꯑꯝꯇꯗꯤ ꯆꯠꯂꯨꯕ ꯌꯥꯕꯅꯦ ꯑꯩꯈꯣꯏꯁ ꯑꯅ ꯑꯗꯨꯃꯥꯏꯅꯗꯤ ꯍꯥꯏꯔꯛꯄꯅꯦ ꯑꯗꯣ ꯑꯩꯈꯣꯏꯅ ꯑꯁꯤ ꯁꯤꯁꯤꯡꯗꯕꯤꯗ ꯑꯗꯨꯝ ꯍꯣꯏ ꯆꯤꯡꯒꯨꯝꯕ ꯀꯥꯕ ꯑꯣꯏꯅ ꯑꯣꯟꯊꯣꯛꯈꯤꯁꯤꯁꯨ ꯌꯥꯏꯑꯕꯀꯣ꯫ ꯑꯗꯨꯅ ꯑꯁꯪ ꯁꯪꯗ ꯍꯪꯅꯁꯦ ꯀꯥꯏꯅ ꯑꯗꯨꯃꯥꯏꯅ ꯆꯥꯎꯔꯥꯛꯄ ꯑꯃꯗꯤ ꯍꯥꯏꯔꯛꯄꯅꯦ ꯉꯁꯥꯏꯁꯦ ꯑꯩꯅꯕꯨꯗꯤ ꯍꯥꯏꯔꯝꯕꯅꯦ ꯃꯥ ꯃꯅꯥꯎꯄꯥ ꯂꯨꯍꯣꯡꯕ ꯂꯩꯕꯅꯦ ꯑꯗꯒꯤ ꯑꯗꯨꯅ ꯇꯥꯏꯃꯤꯡꯗꯣ ꯈꯤꯇꯪ ꯌꯦꯡꯅꯗꯕꯗꯤ ꯌꯥꯔꯣꯏ ꯍꯥꯏꯅ ꯑꯗꯨꯃꯥꯏꯅꯗꯤ ꯍꯥꯏꯔꯝꯕꯅꯦ ꯑꯗꯣ꯫ ꯃꯥꯅ ꯍꯥꯏꯁꯤꯅ ꯗꯦꯠ ꯐꯣꫪꯇꯤꯟ ꯐꯥꯎꯕꯗꯤ ꯑꯃꯨꯛ꯫ ꯉꯁꯥꯏꯒꯤ ꯃꯊꯪ ꯃꯊꯪ ꯑꯩꯈꯣꯏꯅ ꯂꯤꯁ꯫ ꯁꯦꯝꯕꯗꯣ ꯁꯦꯝꯗꯣꯛꯈ꯭ꯔꯦꯕ ꯑꯗꯨ ꯁꯦꯝꯗꯣꯛꯈ꯭ꯔꯕꯅꯤꯅ꯫ ꯑ ꯂꯥꯛ ꯃꯤ ꯂꯥꯛꯀꯗꯕꯗꯨꯗꯤ ꯑꯃꯨꯛ ꯍꯨꯟꯗꯣꯛ꯫ ꯄꯌꯥꯔꯣꯏꯗꯕꯅꯤꯅ ꯐꯣꫪꯇꯤꯟꯒꯤ ꯃꯇꯨꯡꯗꯤ ꯑꯣꯏꯗꯣꯔꯤꯕ꯫ ꯑꯃꯨꯛ ꯅꯪ ꯆꯪꯗ꯭ꯔꯤꯉꯩꯁꯨ ꯑꯣꯏꯗꯣꯔꯤꯕ ꯅꯪꯅ ꯁꯪꯕ ꯃꯇꯝꯗꯁꯨ ꯑꯃꯨꯛ ꯌꯦꯡꯗꯣꯔꯤꯕ ꯂꯨꯍꯣꯡꯕꯁꯨ ꯑꯃꯨꯛ ꯂꯩꯕꯅꯤꯅ ꯑꯗꯨꯅ ꯑꯗꯨꯃꯥꯏꯅ ꯇꯧꯕꯒꯤ ꯍꯥꯏꯔꯞꯀꯦ ꯍꯥꯏꯕꯅꯦ ꯑꯗꯣ ꯁꯨꯃꯥꯏꯅ ꯁꯤꯟꯈꯤꯁꯤꯁꯨ ꯌꯥꯔꯦꯀꯣ ꯑꯩꯗꯤ ꯑꯩ ꯅꯠꯇ꯭ꯔꯒ ꯑꯇꯣꯞꯄ ꯑꯗꯨꯝ ꯁꯨꯃꯥꯏꯅ ꯁꯤꯜꯂꯔꯣꯏꯁꯦ꯫ ꯁꯦ ꯃꯥꯒꯤ ꯐꯠ ꯎꯅꯔꯒ ꯇꯣꯛꯑꯁꯦ ꯈꯣꯠꯂꯁꯦ ꯍꯥꯏꯔꯒꯁꯨ ꯀꯩꯁꯨ ꯀꯥꯏꯗꯦ ꯑꯗꯣ ꯑꯩꯅ ꯈꯟꯕꯗꯗꯤ ꯁꯣꯝꯒ ꯋꯥꯔꯤ ꯑꯝꯇ ꯁꯥꯗꯣꯛꯅꯕꯅꯗꯤ ꯐꯒꯗꯕ ꯃꯥꯜꯂꯦ ꯑ ꯉꯁꯤꯃꯛ ꯅꯠꯇ꯭ꯔꯒꯁꯨ ꯀꯣ ꯑꯗꯣ ꯑꯗꯨꯃꯥꯏꯅꯗꯤ ꯂꯩꯌꯦ ꯑꯗꯣ ꯁꯣꯝꯅꯁꯨ ꯀꯔꯝꯍꯥꯏꯅ ꯇꯧꯔꯒꯅꯤ ꯍꯦꯟꯅ ꯐꯗꯣ ꯃꯥꯟꯒꯦꯗꯣ ꯍꯥꯏꯕꯤꯌꯨꯅꯦ
ꯍꯥꯏꯔꯛꯏꯕ ꯃꯤ
ꯑꯩꯅ ꯊꯕꯛ ꯆꯠꯄ ꯃꯄꯨꯗꯣ ꯍꯥꯏꯕꯅꯦ ꯑꯩꯅ ꯊꯕꯛ ꯆꯠꯄꯥ ꯃꯄꯨꯗꯣ
ꯑꯣ ꯍꯣꯏ ꯀꯥꯏꯗꯦꯗ ꯑꯩꯉꯣꯟꯗ ꯑꯗꯨꯝ ꯄꯥꯎ ꯐꯥꯎꯖꯒꯗꯣꯏꯅꯤ ꯅꯠꯇ꯭ꯔꯒ ꯑꯩꯒꯤ ꯑꯣꯏꯅ ꯐꯥꯎꯔꯖꯨ ꯐꯧ ꯍꯦꯛ ꯂꯣꯏꯕꯒ ꯑꯗꯨꯝ ꯇꯥꯡ ꯀꯨꯟ ꯃꯇꯨꯡꯗꯗꯤ ꯑꯗꯨꯝ ꯍꯥꯡꯉꯅꯤ ꯍꯣꯏ ꯀꯨꯟꯕꯨꯛꯇ ꯈꯔ ꯆꯤꯟꯒꯅꯤ ꯑꯗꯩ ꯀꯨꯟꯃꯥꯇꫭꯏꯗꯤ ꯑꯗꯨꯝ ꯀꯨꯟꯃꯉꯥ ꯀꯨꯟꯅꯤꯊꯣꯏ ꯁ꯭ꯋꯥꯏꯗ ꯁꯤꯜꯂꯁꯨ ꯌꯥꯔꯦ ꯑꯗꯨ ꯃꯥꯔꯛꯇ ꯑꯗꯨꯝ ꯀꯩꯁꯨ ꯀꯥꯏꯗꯕ ꯀꯣ ꯍꯣꯏ ꯨꯝ ꯍꯥꯏꯗꯤ ꯊꯕꯛꯁꯦ ꯑꯩꯈꯣꯏꯒꯤ ꯇꯧꯕ ꯊꯕꯛꯁꯦ ꯑꯗꯨꯝ ꯅꯣꯡꯃꯗ ꯇꯧꯔꯤꯕꯁꯦ ꯍꯥꯏꯗꯤ ꯑꯃꯨꯛ ꯍꯧꯒꯠꯅꯤ ꯑꯃꯨꯛ ꯆꯥꯛ ꯆꯥꯔꯅꯤ ꯑꯃꯨꯛ ꯆꯥꯏꯈ꯭ꯔꯅꯤ ꯑꯃꯨꯛ ꯍꯜꯂꯛꯑꯅꯤ ꯑꯃꯨꯛ ꯆꯥꯔꯅꯤ ꯑꯃꯨꯛ ꯇꯨꯝꯃꯅꯤ ꯑꯃꯨꯛ ꯅꯨꯡꯉꯥꯏꯔꯅꯤ ꯍꯧꯠꯂꯅꯤ ꯑꯗꯨꯝ ꯆꯞ ꯃꯥꯟꯅꯕ ꯑꯗꯒꯤ ꯃꯥꯒꯤ ꯃꯇꯧꯁꯤ ꯑꯗꯨꯝ ꯇꯧꯔꯒ ꯍꯟꯖꯟ ꯍꯟꯖꯟ ꯂꯩꯕꯁꯦ ꯑꯈꫭꯏ ꯂꯥꯏꯐꯁꯦ ꯃꯔꯦꯛ ꯃꯍꯧꯒ ꯊꯣꯛꯂꯛꯇꯕꯗꯣ ꯑꯗꯨꯃꯥꯏꯅ ꯇꯧꯕꯅꯦꯕ ꯑꯗꯨꯅ ꯁꯨꯝ ꯃꯔꯛꯇ ꯑꯗꯨꯨꯝ ꯍꯥꯏꯗꯤ ꯍꯥꯏꯗꯤ ꯑꯗꯨꯝ ꯅꯨꯡꯇꯤꯒꯤ ꯅꯠꯇꯕꯀꯣ ꯊꯥ ꯑꯃꯒꯤ ꯃꯅꯨꯡꯗ ꯑꯃꯨꯛ ꯀ ꯁꯨꯝ ꯀꯣꯏꯊꯣꯛꯄꯁꯦ ꯑꯩꯈꯣꯏꯒꯤ ꯋꯥꯈꯟꯁꯦ ꯅꯨꯡꯉꯥꯏꯊꯣꯛ ꯄꯥꯗꯒꯤ ꯍꯥꯏ ꯀꯩ ꯍꯥꯏꯗꯨꯅ ꯈꯪꯗꯦ ꯑꯗꯨꯝ ꯊꯕꯛ ꯏꯪꯈꯥꯡ ꯇꯧꯕꯗꯒꯤ ꯍꯦꯟꯅ ꯄꯨꯛꯅꯤꯡꯒ ꯆꯪꯗꯧꯕ ꯃꯥꯟꯕꯗꯣ ꯑꯗꯨꯃꯥꯏꯅ ꯇꯧꯕꯅꯦ ꯑꯗꯣ ꯍꯣꯏ ꯌꯥꯏ ꯑꯗꯨꯝ ꯍꯥꯏꯅꯔꯒꯀꯣ ꯅꯣꯡ ꯑꯃ ꯐꯖꯅ ꯆꯠꯁꯦ ꯑꯗꯨꯒ ꯃꯌꯥꯝꯗꯣ ꯌꯥꯔꯗꯤ ꯃꯌꯥꯝꯁꯦ ꯈ ꯌꯥꯎꯔꯗꯤ ꯐꯗꯨꯅꯤ
ꯍꯣꯏ ꯍꯧꯖꯤꯛꯀꯤꯗꯣ ꯃꯊꯠ ꯑꯃ ꯈꯔ ꯁꯥꯡꯅ ꯇꯥꯔꯨꯗ꯭ꯔꯦ ꯑꯗꯣ ꯑꯃꯨꯛꯀꯗꯪ ꯍꯥꯏ ꯍꯥꯏꯕꯤꯔꯛꯎꯅꯦ
ꯍꯣꯏ ꯌꯥꯏꯌꯦ ꯀꯥꯏꯗꯦ ꯍꯥꯏꯕꯗꯤ ꯑꯗꯨꯝ ꯑꯩꯈꯣꯏꯒꯤ ꯑꯩꯈꯣꯏ ꯍꯧꯖꯤꯛ ꯇꯧꯔꯤꯕ ꯃꯆꯠꯁꯦ ꯍꯥꯏꯕꯗꯤ ꯑꯃꯨꯛ ꯅꯣꯡꯉꯥꯜꯂꯅꯤ ꯑꯃꯨꯛ ꯅꯣꯡꯉꯥꯜꯂꯅꯤ ꯑꯃꯨꯛ ꯍꯥꯏ ꯆꯤꯡ ꯈꯔ ꯀꯥꯔꯨꯔꯅꯤ ꯍꯜꯂꯛꯑꯅꯤ ꯆꯥꯛ ꯆꯥꯔꯅꯤ ꯑꯩ ꯊꯕꯛ ꯆꯠꯐꯝ ꯊꯣꯛꯐꯝ ꯆꯠꯈ꯭ꯔꯅꯤ ꯑꯃꯨꯛ ꯍꯜꯂꯛꯑꯅꯤ ꯑꯃꯨꯛ ꯆꯥꯔꯅꯤ ꯑꯃꯨꯛ ꯇꯨꯝꯃꯅꯤ ꯑꯃꯨꯛ ꯅꯣꯡꯉꯥꯂꯅꯤ ꯑꯗꯨꯝ ꯇꯧꯕ ꯃꯆꯠ ꯑꯃꯗ ꯁꯨꯝ ꯇꯧꯔ ꯂꯩꯕꯗꯣ ꯑꯗꯨꯃꯥꯏꯅ ꯇꯧꯔꯀꯥꯟꯗ ꯑꯩꯈꯣꯏꯒꯤ ꯀꯩꯅꯣꯁꯦ ꯑꯗꯨꯝ ꯄꯨꯟꯁꯤꯁꯦ ꯍꯥꯏ ꯇꯔꯦ ꯃꯔꯦꯛ ꯃꯍꯥꯎ ꯊꯣꯛꯇꯕꯒꯨꯝꯕ ꯑꯗꯨꯝ ꯑꯩꯁꯤꯕꯨ ꯀꯔꯤꯅꫭ ꯇꯧꯔꯤꯁꯤꯕꯨꯒ ꯈꯟꯕ ꯌꯥꯎꯕꯅꯦꯕꯀꯣ ꯑꯗꯨꯅ ꯌꯥꯝꯗ꯭ꯔꯕꯗ ꯑꯗꯨꯝ ꯊꯥ ꯑꯃꯒꯤ ꯑꯃꯨꯔꯛꯀꯨꯝꯕ ꯃꯥꯏ ꯆꯥꯊꯣꯛ ꯑꯩꯈꯣꯏꯒꯤ ꯃꯇꯨꯡ ꯇꯥꯔꯛꯄ ꯊꯕꯛꯀꯥ ꯇꯧꯅꯤꯡꯕ ꯑꯗꯒꯤ ꯋꯥꯈꯜꯗꯒ ꯈꯔ ꯑꯗꯨꯝ ꯅꯨꯡꯉꯥꯏꯕ ꯊꯣꯛꯄ ꯃꯥꯟꯕꯗꯣ ꯑꯗꯨꯃꯥꯏꯅ ꯇꯧꯕꯅꯤ ꯑꯩꯈꯣꯏ ꯑꯗꯨꯝ ꯆꯠꯂꯗꯤ ꯃꯌꯥꯝ ꯄꯨꯟꯅ ꯍꯧꯅꯔꯒꯀꯣ ꯑꯗꯨꯝ ꯆꯠꯅꯕ ꯇꯧꯁꯦ ꯍꯥꯏꯗꯤ ꯃꯤ ꯈꯔ ꯌꯥꯝꯕꯗꯤ ꯀꯩꯅꯣ ꯇꯧꯕ ꯍꯥꯏꯗꯤ ꯂꯥꯡꯕꯗ ꯑꯣꯏꯔꯁꯨ ꯅꯨꯡꯉꯥꯏꯗꯅ ꯑꯗꯨꯃꯥꯏꯅ ꯑꯗꯨꯝ ꯍꯪꯅꯔ ꯆꯠꯅꯕ ꯇꯧꯁꯦ
ꯍꯣꯏ ꯑꯗꯨ ꯑꯗꯨꯃꯥꯏꯅ ꯇꯧꯁꯦ ꯑꯗꯣ ꯑꯗꯨꯅꯦꯕ ꯄꯥꯎꯁꯦ ꯀꯩ ꯍꯥꯏꯅꯤ ꯃꯥꯏ ꯃꯥꯏ ꯂꯣꯏꯅ ꯂꯥꯞꯅꯈ꯭ꯔꯕꯅꯤꯅꯀꯣ ꯑꯗꯨꯝ ꯍꯥꯏꯗꯤ ꯄꯥꯎ ꯐꯥꯎꯅꯕꯩ ꯊꯕꯛꯁꯦ ꯊꯑꫭꯏꯅ ꯇꯧꯔꯒ ꯁꯤ ꯁꯤꯜꯂꯒꯦꯅ ꯍꯥꯏꯕꯁꯤꯁꯨ ꯑꯃꯨꯛ ꯑ ꯁꯤꯟꯕ ꯃꯤꯁꯤꯁꯨ ꯈꯤꯇꯪ ꯑꯃꯨꯛ ꯃꯥꯅ ꯂꯣꯏ ꯃꯤꯖꯦ ꯄꯥꯎ ꯐꯥꯎꯗꫭꯛ ꯐꯥꯎꯖꯤꯟ ꯇꯧꯅꯍꯟꯗꯗꯤ ꯑꯃꯨꯛ ꯌꯥꯔꯣꯏꯗꯧꯔꯤꯕ ꯑꯗꯨꯅ ꯑꯗꯨꯝ ꯀꯩ ꯍꯥꯏꯅꯤ ꯉꯥꯏꯍꯥꯛ ꯉꯥꯏꯍꯥꯛ ꯅꯤꯡꯁꯤꯡꯉꯛꯄꯗꯕꯨꯗꯤ ꯑꯗꯨꯝ ꯑꯁ ꯑꯗꯨꯃꯥꯏꯅ ꯇꯧꯕ ꯌꯥꯕꯅꯦ ꯑꯗꯨꯃꯥꯏꯅ ꯇꯧꯕ ꯌꯥꯕꯅꯦꯗꯤ ꯍꯥꯏꯗꯣꯏꯕ ꯑꯗꯨꯒ ꯊꯑꯣꯏꯅ ꯑꯃꯨꯛ ꯁꯤ ꯌꯥꯅꯕ ꯁꯤꯜꯂꯛꯀꯦ ꯍꯥꯏꯔꯒꯗꯤ ꯑꯃꯨꯛ ꯐꯖꯅ ꯃꯇꯝ ꯀꯥꯏꯊꯣꯛꯇꯕ ꯌꯥꯔꯣꯏ ꯄꯥꯎ ꯐꯥꯎꯅꯗꯕ ꯌꯥꯔꯣꯏ ꯃꯤꯖꯦ ꯍꯧꯖꯤꯛꯇꯤ ꯂꯣꯏꯅ ꯇꯣꯉꯥꯟ ꯇꯣꯉꯥꯟꯂꯕꯅꯤꯅ ꯑꯃ ꯍꯪꯉꯨꯅꯤ ꯃꯥꯅ ꯅꯣꯡꯃ ꯁꯪꯉꯝꯅꯤ ꯑꯃꯅ ꯅꯣꯡꯃ ꯁꯪꯉꯝꯃꯣꯏ ꯑꯗꯨꯃꯥꯏꯅ ꯇꯧꯔꯤꯀꯥꯟꯗꯁꯨ ꯑꯗꯨꯝ ꯐꯔꯛꯇꯣꯏꯗ ꯍꯦꯛꯇ ꯇꯥꯕꯅꯦꯕ ꯑꯗꯨꯅ ꯍꯣꯏ ꯃꯤ ꯌꯥꯝꯕꯗꯨꯅꯕꯨꯗꯤ ꯅꯨꯡꯉꯥꯏꯗꯣꯏꯅꯦ ꯑꯗꯣ ꯃꯇꯝꯗꯨ ꯆꯥꯟꯅꯔꯒꯕꯨꯗꯤ ꯑꯗꯨꯅꯗꯤ ꯐꯗꯣꯏꯅꯦ ꯑꯗꯣ ꯑꯥ ꯇꯥꯔꯤꯛ ꯇꯔꯥꯃꯔꯤꯁꯤꯕꯨꯗꯤ ꯅꯣꯡꯃꯥꯏꯖꯤꯡ ꯇꯥꯔꯦ ꯃꯊꯪ ꯇꯥꯔꯤꯛ ꯇꯔꯥꯃꯔꯤꯒꯤ ꯃꯇꯨꯡꯒꯤ ꯅꯣꯡꯃꯥꯏꯖꯤꯡꯁꯦ ꯇꯥꯡ ꯀꯌꯥ ꯇꯥꯖꯥꯠꯅꯣ ꯑꯗꯨꯒꯨꯝꯕꯗ ꯍꯥꯏꯗꯤ ꯅꯣꯡꯃꯥꯏꯖꯤꯡ ꯅꯠꯇ꯭ꯔꯒꯗꯤ ꯑꯃꯨꯛ ꯃꯌꯥꯝꯒꯤ ꯁꯪꯕꯁꯦ ꯈꯤꯇꯪ ꯐꯔꯛ ꯇꯥꯅꯔꯛꯇꯧꯕ ꯃꯥꯜꯂꯦꯕꯀꯣ ꯇꯔꯥꯃꯔꯤꯒꯤ ꯃꯇꯨꯡꯖꯤꯗꯤ ꯑꯩꯅ ꯈꯟꯕꯗ ꯑꯃꯨꯛ ꯇꯔꯥꯃꯥꯄꯜ ꯁ꯭ꯋꯥꯏꯁꯤꯗ ꯂꯩꯔꯝꯗꯧ ꯃꯥꯜꯂꯤ ꯑꯣ ꯑꯗꯨꯗꯤ ꯑꯗꯨ ꯑꯣꯏꯔꯒꯗꯤ ꯍꯣꯏ ꯑꯗꯨ ꯑꯣꯏꯔꯒꯗꯤ ꯑꯩꯈꯣꯏꯕꯨꯗꯤ ꯌꯥꯔꯦ ꯌꯥꯔꯦ ꯍꯥꯏꯖꯦ ꯀꯔꯝꯃꯥꯏꯅ ꯇꯧꯔꯒ ꯆꯠꯄꯅꯣ ꯍꯧꯖꯤꯛ ꯂꯦꯞꯇ꯭ꯔꯤꯀꯣ ꯑꯗꯨ ꯍꯣꯏ ꯑꯗꯨꯗ ꯇꯧꯁꯦ ꯍꯥꯏꯔꯒꯗꯤ ꯍꯥꯏꯕꯒꯤ ꯋꯥꯅꯤ ꯑꯗꯣ ꯆꯠꯄꯒꯤ ꯃꯑꯣꯡ ꯑꯣꯔ ꯀꯩꯅꯣꯝꯃ ꯑꯗꯨꯃꯥꯏꯅ ꯆꯠꯄ ꯍꯥꯏꯌꯦ ꯆꯠꯂꯒꯗꯤ ꯆꯥꯕ ꯊꯛꯄꯖꯤꯖꯨ ꯌꯥꯎꯗꯕꯗꯤ ꯌꯥꯗꯧꯗꯤ ꯃꯥꯟꯗꯦ ꯍꯥꯏꯗꯤ ꯀꯨꯏꯅꯁꯨ ꯄꯨꯟꯕ ꯅꯠꯇꯕꯅꯤꯅꯀꯣ ꯍꯥꯏꯗꯤ ꯇꯥꯡꯅ ꯄꯨꯟꯕꯅꯤꯅ ꯑꯗꯣ ꯑꯗꯨꯃꯥꯏꯅ ꯇꯧꯕ ꯑꯗꯒꯤ ꯆꯠꯄꯗꯨꯅ ꯍꯥꯏꯗꯤ ꯃꯤꯗꯣ ꯑ ꯌꯥꯝꯒꯦ ꯍꯥꯏꯔꯁꯨ ꯀꯅꯥ ꯀꯅꯥ ꯀꯃꯥꯏꯅ ꯇꯧꯕ ꯍꯥꯏꯕꯗꯣ ꯑꯗꯣ ꯍꯥꯏꯔꯞ ꯑꯗꯨꯃꯥꯏꯅ ꯍꯪꯅꯔꯒ ꯅꯣꯏ ꯍꯥꯟꯅꯗꯒꯤꯁꯨ ꯆꯥꯛ ꯆꯥꯕꯒꯤ ꯄ꯭ꯂꯥꯟ ꯑꯃꯗꯤ ꯂꯩꯕꯗꯤ ꯃꯥꯜꯂꯦ ꯑꯗꯨꯃꯗꯤ ꯑꯩꯗꯤ ꯈꯪꯗꯤ ꯈꯪꯗ꯭ꯔꯦ ꯀ ꯑꯗꯨ ꯈꯪꯗꯦ ꯑꯗꯨ ꯑꯗꯨꯏꯗꯨꯁꯨ ꯑꯣꯏꯍꯜꯂꯒ ꯑꯗꯨꯝ ꯄꯨꯟꯁꯤꯟꯒꯤꯅꯕ ꯇꯧꯒꯦ ꯍꯥꯏꯕ꯭ꯔꯥ ꯑꯗꯣ ꯑꯩꯅ ꯈꯟꯕꯗ ꯑꯗꯨꯃꯥꯏꯅ ꯄꯥꯎ ꯑꯃ ꯐꯥꯗꯣꯛꯅꯕꯅꯗꯤ ꯐꯗꯧ ꯃꯥꯜꯂꯦ ꯅꯠꯇ꯭ꯔꯒꯗꯤ ꯑꯗꯨꯝ ꯍꯌꯦꯡ ꯍꯌꯦꯡ ꯍꯥꯏꯔꯒ ꯑꯗꯨꯝ ꯂꯩꯔꯤꯉꯩꯗ ꯑꯗꯨꯝ ꯍꯧꯈꯤꯕꯁꯨ ꯑꯗꯨꯝ ꯈꯪꯍꯧꯗꯧ ꯃꯥꯟꯗꯦ ꯑꯗꯒꯤꯗꯤ ꯊꯣꯛꯂꯛꯄ ꯌꯥꯗꯕ ꯇꯥꯟꯃꯤꯛ ꯍꯥꯏꯗꯣ ꯑꯃꯁꯨ ꯑꯣꯏꯈꯤꯕꯁꯨ ꯌꯥꯏ ꯅꯪꯁꯨ ꯑꯥꯗ ꯆꯪꯈ꯭ꯔꯒꯗꯤ ꯑꯗꯨꯅ ꯑꯗꯨꯝ ꯍꯥꯏꯔꯞ ꯅꯣꯡꯃ ꯐꯥꯎꯅ ꯊꯣꯛꯑꯒ ꯍꯥꯏꯔꯞ ꯌꯦꯡꯉꫭꯅꯦ ꯑꯗꯨꯝ
ꯍꫭꯏꯅꯦ ꯐꯔꯦꯅꯦ ꯑꯗꯨꯗꯤ ꯑꯩ ꯑꯩꯗꯣ ꯄꯥꯎ ꯐꯥꯎꯅꯔꯒꯀꯣ ꯑꯗꯨꯝ ꯁꯤꯟꯅꯕ꯭ꯔ ꯌꯥꯕ꯭ꯔꯥ ꯌꯦꯡꯉꯒꯦ ꯑꯩ ꯐꯖꯅ ꯍꯪꯅꯔꯒꯦ ꯑꯗꯣ ꯍꯣꯏ ꯆꯠꯂꯤꯀꯥꯟꯗꯀꯣ ꯑꯃꯨꯛꯇꯪ ꯆꯠꯄ ꯀꯥꯟꯗ ꯑꯗꯨꯝ ꯆꯠꯊꯣꯛꯍꯥꯎꯕꯅ ꯐꯩꯑꯩꯕ ꯑꯗꯒꯤ ꯆꯠꯈ꯭ꯔꯅꯤ ꯑꯗꯒꯤ ꯃꯊꯪꯁꯨ ꯑꯃꯨꯛ ꯆꯠꯇꯣꯔꯤ ꯋꯥ ꯍꯥꯏꯔꯒ ꯑꯗꯨꯝ ꯏꯁꯥꯗ ꯊꯕꯛꯁꯦ ꯑꯃ ꯇꯧꯗꯣꯔꯤ ꯍꯥꯏꯇꯥꯔꯦ ꯑꯩꯗꯤ ꯑꯗꯨꯝ ꯀꯩ ꯍꯥꯏꯅꯤ ꯑꯗꯨꯝ ꯈꯟꯖꯤꯜꯂꯒ ꯊꯕꯛ ꯑꯃ ꯇꯧꯒꯦ ꯍꯥꯏꯔꯁꯨ ꯑꯗꯨꯝ ꯍꯥꯏꯗꯤ ꯄꯥꯡꯊꯣꯛꯄ ꯉꯝꯒꯗ꯭ꯔꯥ ꯍꯥꯏꯒꯗ꯭ꯔꯥ ꯀꯃꯥꯏꯅ ꯍꯥꯏꯗꯅꯣ ꯍꯥꯏꯗꯤ ꯑꯗꯨꯃꯥꯏꯅ ꯇꯧꯔ ꯂꯩꯕꯗꯣ ꯅꯨꯡꯉꯥꯏꯇꯦ ꯑꯗꯨꯗꯨꯅ ꯅꯨꯃꯤꯠꯇꯨꯗ ꯑꯗꯨꯝ ꯍꯣꯏ ꯆꯥꯛꯇꯣ ꯈꯤꯇꯪ ꯉꯟꯅ ꯆꯠꯂꯒꯥ ꯆꯥꯛ ꯆꯥ ꯇꯣꯛ ꯑꯒ ꯑꯗꯨꯝ ꯈꯣꯏ ꯀꯣꯏꯕ ꯀꯩ ꯑꯣꯏꯅ ꯆꯠꯂꯒ ꯑꯗꯨꯃꯥꯏꯅ ꯇꯧꯔꯁꯨ ꯌꯥꯔꯦ ꯅꯠꯇ꯭ꯔꯒꯅ ꯆꯥꯛ ꯊꯣꯡꯕ ꯈꯣꯠꯄ ꯇꯧꯕꯗ ꯃꯇꯝ ꯆꯪꯈ꯭ꯔꯅꯤ ꯃꯥꯡꯈ꯭ꯔꯅꯤ ꯍꯥꯏꯇꯥꯥꯔꯒꯁꯨ ꯑꯗꯨꯝ ꯍꯥꯏꯕꯗꯤ ꯑꯗꯨꯝ ꯆꯠꯂꯒ ꯅꯍꯥꯟꯃꯨꯛ ꯑꯈꯣꯏꯅ ꯁꯥꯏꯀꯟ ꯀꯩꯀꯩ ꯊꯧꯔꯒ ꯆꯥꯔꯨꯕ ꯃꯐꯝꯗ ꯑꯗꯨꯝ ꯑꯗꯨꯝ ꯆꯠꯂꯨꯔꯒ ꯀꯩꯁꯨ ꯂꯥꯞꯄ ꯑꯣꯏꯔꯣꯏꯅ ꯒꯥꯔꯤꯅ ꯊꯧꯕ ꯆꯠ ꯇꯧ ꯑꯣꯏꯇꯥꯔꯒꯗꯤ ꯑꯗꯨꯃꯥꯏꯅ ꯆꯠꯂꯒ ꯃꯐꯝꯗꯨꯗ ꯆꯥꯔꯨꯔꯒ ꯑꯗꯒꯤ ꯑꯃꯨꯛ ꯁꯨꯝ ꯍꯥꯏꯗꯤ ꯄꯨꯟꯕꯗꯨꯒꯤ ꯋꯥꯔꯤꯗ ꯍꯥꯏꯗꯤ ꯍꯦꯛꯇ ꯆꯥꯛ ꯊꯣꯡꯉꯒ ꯆꯥꯗꯕ ꯌꯥꯗꯦ ꯑꯗꯨ ꯇꯧꯗꯕ ꯌꯥꯗꯦ ꯍꯥꯏꯕꯗꯨꯇꯗ ꯑꯩꯈꯣꯏ ꯃꯌꯥꯝꯅꯕꯨ ꯌꯥꯅꯔꯗꯤ ꯑꯗꯨꯝ ꯆꯠꯂꯒ ꯑꯗꯨꯝ ꯆꯥꯔꯨꯔꯒ ꯑꯗꯨꯝ ꯂꯣꯏꯔꯒ ꯑꯗꯩ ꯑꯇꯣꯞꯄ ꯀꯩꯀꯩ ꯈꯔ ꯃꯐꯝ ꯈꯔꯁꯨ ꯀꯣꯏꯔꯨꯔꯒ ꯑꯗꯨꯝ ꯍꯜꯂꯛꯄ ꯌꯥꯏꯑꯕꯀꯣ ꯑꯗꯨ ꯑꯗꯨꯝ ꯍꯪꯅꯔꯒ ꯇꯧꯁꯦ ꯍꯥꯏꯗꯤ ꯆꯥꯛ ꯊꯣꯡ ꯍꯥꯏꯗꯤ ꯊꯣꯡꯕ ꯍꯥꯏꯁꯦ ꯑꯗꯨꯝ ꯑꯩꯈꯣꯏꯒꯤꯅ ꯆꯥꯔꯛꯎꯗꯣꯏꯕ ꯁꯤꯜꯂꯛꯎꯗꯣꯏꯕ ꯏꯃꯨꯡ ꯑꯃꯗꯤ ꯂꯩꯒꯅꯤꯅ ꯑꯗꯨꯗ ꯑꯗꯨꯝ ꯑꯋꯥꯕꯗꯤ ꯑꯣꯏꯗꯣꯏꯅꯦꯕꯀꯣ ꯑꯩꯗꯣ ꯑꯩ ꯋꯈꯜꯗꯗꯤ
ꯍꯣꯏ ꯍꯪꯅꯔꯛꯑꯣ ꯑꯗꯨꯒꯤ ꯃꯇꯥꯡꯗꯨꯃ꯫ ꯑꯗꯒꯤ ꯍꯥꯏꯗꯤ ꯀꯩꯒꯨꯝꯕ ꯆꯠꯂꯒꯗꯤ ꯀꯗꯥꯏꯗ ꯆꯠꯁꯤꯒꯦ ꯍꯥꯏꯕ ꯃꯐꯝꯗꯨꯀꯣ ꯑꯗꯒꯤ ꯍꯣꯏ ꯆꯠꯂꯒꯗꯤ ꯑꯆꯧꯕꯗꯤ ꯂꯩꯅꯗ꯭ꯔꯕꯅꯤ ꯃꯆꯥꯗꯕꯨꯗꯤ ꯇꯥꯗꯣꯏꯅꯦ ꯑꯗꯨ ꯑꯣꯏꯔꯒꯁꯨ ꯍꯥꯏꯗꯤ ꯃꯐꯝꯗꯨꯗ ꯃꯐꯝꯗꯨꯁꯨ ꯌꯦꯡꯗꯕꯗꯤꯃꯛ ꯌꯥꯔꯣꯏꯕ ꯍꯥꯏ ꯁꯨꯃꯥꯏꯅ ꯇꯧꯔꯁꯦ ꯍꯥꯏꯔꯒꯗꯤ ꯆꯥꯁꯦꯕꯨ ꯍꯥꯏꯔꯁꯨ ꯆꯥꯔꯣꯏꯕꯨ ꯍꯥꯏꯔ ꯍꯥꯏꯗꯤ ꯊꯣꯡꯉꯒ ꯆꯥꯖꯁꯦꯕꯨ ꯍꯥꯏꯔꯁꯨ ꯅꯠꯇ꯭ꯔꯒ ꯑꯗꯨꯝ ꯀꯥꯏꯗꯅꯣꯝꯃꯆꯥꯁꯦꯕꯨ ꯍꯥꯏꯔꯁꯨ ꯆꯠꯇꯣꯔꯤꯕ ꯃꯐꯝ ꯑꯃꯗꯤ ꯂꯦꯞꯆꯕꯗꯤ ꯌꯥꯔꯣꯏ ꯑꯗꯣ ꯎꯝ ꯍꯥꯏꯕꯗꯤꯅꯦ ꯑꯥ ꯀꯩꯒꯤꯅꯣ ꯆꯥꯛ ꯊꯣꯡꯉꯒ ꯆꯥꯁꯦ ꯍꯥꯏꯁꯦ ꯀꯩꯒꯤꯅꯣ ꯍꯥꯏꯔ ꯀꯥꯟꯁꯤꯗ ꯖꯁ ꯎꯅꯔꯒ ꯐꯠ ꯍꯜꯂꯛꯄꯗꯨꯗꯤ ꯑꯗꯒꯤ ꯑꯣꯔ ꯗꯨꯀꯥꯟ ꯑꯃꯗ ꯆꯥꯕꯒꯤ ꯃꯒꯨꯟꯁꯤꯒ ꯑꯩꯈꯣꯏ ꯄꯨꯜꯂꯒ ꯆꯥꯛꯁꯦ ꯊꯣꯡꯕꯗ ꯊꯣꯡꯕꯒꯤ ꯊꯣꯡꯕ ꯁꯦꯝꯃ ꯁꯥꯕꯒꯤ ꯃꯇꯥꯡꯁꯤꯗ ꯑꯩꯈꯣꯏꯅ ꯁꯥꯟꯅꯖꯒꯗꯕ ꯋꯥꯔꯤ ꯅꯨꯡꯉꯥꯏꯖꯕ ꯋꯥꯔꯤ ꯂꯩꯗꯨꯅꯀꯣ ꯁꯤꯒꯨꯝꯕꯁꯤ ꯑꯣꯏꯕꯒꯤꯗꯃꯛꯇꯅꯦꯕ ꯃꯌꯥꯝꯅ ꯄꯨꯟꯕ ꯃꯇꯝꯗ ꯆꯥꯛ ꯌꯥꯎꯔꯤꯁꯦ ꯫ ꯆꯥꯛ ꯌꯥꯎꯗ꯭ꯔꯒꯗꯤ ꯑꯩ ꯍꯥꯏꯁꯦ ꯐꯠ ꯎꯅꯔꯒ ꯂꯣꯏꯔꯔ ꯉꯥꯡꯅꯔꯒ ꯑꯗꯨꯝ ꯀꯣꯛ ꯂꯩꯗꯅ ꯃꯒꯨꯟꯁꯦ ꯈꯔ ꯍꯟꯊꯕꯗꯣ ꯑꯗꯨꯅꯅꯦ ꯃꯌꯥꯝꯅ ꯎꯅꯕꯗ ꯑꯗꯨꯝ ꯆꯥ ꯑꯃ ꯍꯥꯞꯄꯤꯁꯦ ꯍꯥꯏꯕꯗꯤ ꯆꯥꯛ ꯑꯃ ꯌꯦꯟꯖꯥꯡ ꯑꯃ ꯁꯦꯝꯃꯛꯄꯗ ꯑꯗꯒꯤ ꯊꯣꯡꯉꯛꯄꯗ ꯃꯇꯝꯁꯦ ꯄꯨꯡ ꯑꯃ ꯑꯅꯤ ꯑꯗꯨꯝ ꯆꯪꯍꯜꯂꯒ ꯀꯔꯤ ꯍꯥꯏꯅꯤ ꯋꯥꯔꯤ ꯋꯥꯇꯥꯏꯁꯦ ꯑꯗꯨꯝ ꯅꯍꯥꯟꯗꯒꯤ ꯊꯦꯡꯅꯔꯨꯗꯕꯒꯤ ꯐꯣꯟꯗ ꯋꯥꯔꯤ ꯁꯥꯟꯅꯖꯔꯒꯁꯨ ꯁꯛ- ꯁꯛ ꯎꯅꯔꯒ ꯑꯇꯣꯞꯄ ꯋꯥꯔꯤ ꯁꯨꯝ ꯃꯌꯥꯝ ꯄꯨꯊꯣꯛꯅꯔꯒ ꯀꯩ ꯍꯥꯏꯅꯤ ꯆꯥꯎꯈꯠꯄ ꯈꯣꯡꯊꯥꯡꯗꯕꯨ ꯑꯣꯏꯔꯣ ꯅꯠꯇ꯭ꯔꯒ ꯑꯋꯥ ꯅꯨꯡꯉꯥꯏ ꯁꯌꯔ ꯇꯧꯅꯕꯒꯤ ꯊꯕꯛꯇꯣ ꯑꯗꯨꯒꯨꯝꯕꯒꯤ ꯔꯨꯝ ꯑꯃ ꯄꯤꯕꯤꯕ ꯍꯥꯏꯇꯥꯔꯦ ꯑꯗꯨꯅꯅꯦ ꯆꯥꯛ ꯍꯥꯏꯁꯦ ꯊꯑꯣꯏꯅ ꯍꯦꯛꯇ ꯆꯥꯛꯇꯣ ꯑꯗꯨꯃꯥꯏꯅ ꯆꯥꯗ ꯌꯥꯗꯦ ꯍꯥꯏꯕꯒꯤꯗꯤ ꯅꯠꯇꯕꯀꯣ ꯑꯗꯨꯃꯥꯏꯅ ꯑꯃ ꯌꯥꯎꯔꯒꯗꯤ ꯃꯇꯝꯁꯦ ꯈꯤꯇꯪ ꯁꯥꯡꯗꯣꯛꯑꯒ ꯋꯥꯔꯤ ꯋꯥꯇꯥꯏꯁꯦ ꯑꯗꯨꯝ ꯅꯨꯡꯉꯥꯏꯅ ꯇꯧꯕ ꯌꯥꯕꯒꯤ ꯇꯥꯟꯖꯥ ꯑꯃ ꯐꯪꯕꯗꯣꯀꯣ ꯑꯗꯨꯅꯅꯦ ꯃꯌꯥꯝꯅ ꯆꯥꯛ ꯌꯥꯎꯅꯔꯤꯁꯦ ꯑꯗꯨ ꯀꯩꯁꯨ ꯀꯥꯏꯗꯦ ꯆꯥꯛꯁꯦ ꯁꯨꯃꯥꯏꯅ ꯁꯤꯟꯗꯕꯤꯗ ꯇꯣꯉꯥꯟꯅ ꯑꯃ ꯀꯩꯅꯣ ꯇꯧꯁꯦ ꯍꯥꯏꯔꯒꯁꯨ ꯑꯗꯒꯤ ꯁꯤꯜꯂꯒꯗꯤ ꯉꯁꯥꯏꯒꯤ ꯃꯤ ꯑꯃꯒꯤ ꯌꯨꯝꯗ ꯇꯥꯅꯦ ꯍꯥꯏꯗꯣ ꯑꯗꯨꯃꯥꯏꯅꯃꯛꯇꯤ ꯆꯥꯔꯣꯏꯗꯣꯏꯅꯦ ꯆꯠꯂꯒ ꯆꯥꯁꯦ ꯍꯥꯏꯔꯒꯗꯤ ꯃꯐꯝ ꯑꯃꯗ ꯆꯠꯂꯒ ꯑꯩꯈꯣꯏꯅ ꯑꯃꯨꯛ ꯑꯗꯨꯝ ꯑꯩꯈꯣꯏꯅ ꯂꯣꯏ ꯂꯩꯖꯔꯒ ꯊꯣꯡꯉꯒ ꯁꯤꯟꯕꯒꯤ ꯋꯥꯔꯤꯅꯦ꯫ ꯣꯑꯩꯅ ꯍꯥꯏꯁꯤꯅ ꯃꯤ ꯑꯃ ꯌꯨꯝꯗ ꯆꯪꯉꯔꯒ ꯆꯥꯔꯨꯕꯒꯤ ꯋꯥ ꯅꯠꯇꯕ꯫ ꯑꯗꯨꯅ ꯁꯣꯝꯅ ꯋꯥꯔꯤ ꯁꯥꯟꯅꯕ ꯃꯇꯝꯗ ꯆꯥꯕ ꯆꯥꯗꯕꯗꯨꯃꯁꯨ ꯍꯥꯏꯅꯕꯤꯔꯣ ꯑꯗꯨꯒ ꯃꯔꯨ ꯑꯣꯏꯅ ꯀꯗꯥꯏꯗ ꯆꯠꯁꯤꯒꯦ ꯀꯗꯥꯏꯗ ꯄꯨꯟꯁꯤꯒꯦ ꯍꯥꯏꯕꯒꯤ ꯊꯕꯛꯇꯣ ꯑꯗꯨꯃꯁꯨ ꯍꯥꯏꯔꯞ ꯇꯈꯥꯏ ꯇꯥꯇꯣꯞꯄ ꯑꯃꯅꯗꯤ ꯐꯗꯧ ꯃꯥꯜꯂꯦ ꯑꯗꯨꯝ ꯁꯣꯝꯅ ꯄꯥꯎ ꯐꯥꯎꯅꯕꯤꯔꯒ ꯑꯗꯨꯝ ꯍꯥꯏꯕꯤꯔꯛꯄ ꯌꯥꯅꯤ ꯀꯩꯁꯨ ꯀꯥꯏꯗꯦ꯫
ꯍꯣꯏ - ꯍꯣꯏ ꯐꯔꯦ- ꯐꯔꯦ ꯑꯗꯨꯗꯤ ꯑꯩ ꯑꯗꯨꯊꯨꯒꯤ ꯃꯇꯝꯗ ꯑꯗꯨꯝ ꯄꯥꯎ ꯐꯥꯎꯅꯉꯥꯏ ꯇꯧꯔꯒꯦ ꯈꯔ ꯂꯥꯞꯄꯤꯀꯣꯅ ꯁꯤꯟꯕꯁꯦ ꯃꯇꯝꯁꯦ ꯌꯥꯔꯛꯇꯕꯅꯦꯕꯀꯣ꯫ ꯑꯗꯨꯝ ꯑꯁꯪ ꯁꯪꯗ ꯂꯩꯕꯅꯤꯅꯀꯣ ꯑꯗꯒꯤ ꯑꯁꯨꯝꯝ ꯅꯥꯀꯟ ꯊꯧꯕꯥꯜꯁ ꯑꯃ ꯂꯩꯕꯗꯁꯨ ꯃꯥꯁꯨ ꯃꯌꯥꯝꯕꯗ ꯂꯨꯍꯣꯡꯗꯣꯔꯕꯅꯦꯕ ꯃꯥꯒꯤꯁꯨ ꯃꯣꯏ ꯃꯤꯗꯨ ꯂꯩꯇꯕꯅꯤꯅ ꯃꯥꯅ ꯑꯗꯨꯝ ꯄꯣꯠ ꯆꯩꯔꯕ ꯈꯣꯠꯄ ꯇꯧꯕꯗꯣ ꯑꯗꯨꯝ ꯆꯠ ꯂꯩꯔꯕꯅꯤ ꯑꯗꯨꯁꯨ ꯍꯥꯏꯐꯦꯠ ꯍꯪꯅꯈꯤꯒꯦ ꯑꯗꯒꯤ ꯄꯨꯜꯂꯦ ꯍꯥꯏ ꯃꯌꯥꯝꯗꯨ ꯁꯨꯗꯕꯤꯗ ꯑꯃꯨꯛ ꯄꯨꯟꯕꯁꯨ ꯅꯨꯡꯉꯥꯏꯕꯗꯣ ꯀꯩꯁꯨ ꯑꯣꯏꯗꯦꯕꯀꯣ ꯑꯗꯨꯝ ꯌꯥꯔꯗꯤ ꯑꯗꯨꯝ ꯄꯨꯜꯂꯒ ꯌꯥꯝ ꯁꯨꯅ ꯄꯨꯜꯂꯒ ꯑꯗꯨꯝ ꯃ ꯑꯋꯥ ꯅꯨꯡꯉꯥꯏ ꯋꯥꯔꯤ ꯁꯅꯔꯒ ꯑꯗꯨꯝ ꯂꯩꯗꯅꯀꯣ ꯀꯨꯏꯅ ꯎꯅꯗ꯭ꯔꯕꯅꯤꯅ ꯑꯗꯨꯃꯥꯏꯅ ꯇꯧꯕꯅꯗꯤ ꯐꯗꯧ ꯃꯥꯜꯂꯦ ꯍꯥꯏ ꯍꯥꯏꯁꯨ ꯍꯥꯏꯕꯅꯤ ꯑꯗꯨꯝ ꯆꯥꯛꯀꯨꯝꯕ ꯊꯣꯡꯉꯒ ꯆꯥꯕꯁꯤꯅꯗꯤ ꯑꯗꯨꯝ ꯋꯥꯔꯤꯗꯨ ꯃꯌꯥꯝ ꯊꯣꯛ ꯈꯠꯇꯣꯏꯅꯦꯕ ꯍꯥꯏꯕꯗꯤ ꯃꯐꯝ ꯑꯃꯗ ꯑꯗꯨꯝ ꯆꯠꯄ ꯀꯣꯏꯕ ꯍꯥꯏꯕꯁꯤ ꯑꯗꯨꯝ ꯒꯥꯔꯤ ꯊꯕꯗ ꯑꯩꯈꯣꯏ ꯃꯌꯥꯝ ꯄꯨꯂ ꯄꯨꯜꯂꯒ ꯋꯥꯔꯤ ꯁꯥꯟꯅꯒ ꯍꯥꯏ ꯁꯤꯃꯗꯤ ꯁꯨꯃꯅ ꯂꯩꯔꯣꯏꯗꯕꯅꯦꯕꯀꯣ ꯍꯣꯏ ꯅꯪ ꯍꯥꯏꯔꯤꯕ ꯋꯥꯈꯜꯂꯣꯟꯗ ꯌꯥꯝ ꯐꯖꯩ ꯑꯩꯁꯨ ꯑꯗꯨꯃꯥꯏꯅ ꯍꯪꯕ ꯀꯥꯟꯗ ꯀꯣ ꯀꯃꯥꯏꯅ ꯇꯧꯁꯤꯒꯦ ꯆꯥꯛꯁꯤ ꯀꯃꯥꯏꯅ ꯇꯧꯁꯤꯒꯦ ꯀꯩꯀꯩ ꯆꯥꯁꯤꯒꯦ ꯍꯥꯏꯗꯤ ꯇꯣꯏꯅ ꯆꯪꯒꯗꯕꯗ ꯍꯥꯏꯗꯤ ꯈꯥꯛꯇꯕꯤꯗ ꯑꯃꯨꯛ ꯍꯪꯅꯗ꯭ꯔꯁꯨ ꯌꯥꯗꯕ ꯃꯑꯣꯡꯗ ꯍꯪꯅꯔꯒ ꯑꯗꯨꯝ ꯇꯧꯔꯒ ꯅ
ꯍꯣꯏ ꯍꯣꯏ ꯑꯗꯨꯗꯤ ꯌꯥꯝ ꯅꯨꯡꯉꯥꯏꯖꯔꯦ ꯉꯁꯤꯒꯤꯗꯤ ꯄꯣꯊꯥꯅꯔꯁꯦ
ꯍꯣꯏ ꯍꯣꯏ ꯐꯔꯦ ꯐꯔꯦ ꯑꯗꯨꯗꯤ ꯅꯪꯛꯇ ꯅꯨꯡꯉꯥꯏꯔ ꯄꯣꯊꯥꯔꯣꯑꯣꯀꯣ ꯊꯝꯖꯔꯣ ꯊꯝꯖꯔꯣ